ꯃꯔꯨꯞ ꯇꯥꯕꯤꯔꯕꯣ
ꯍꯥ ꯑ ꯃꯔꯨꯞ ꯃꯌꯦꯛ ꯁꯦꯡ ꯅ ꯃꯀꯥ ꯂꯥꯝꯅ ꯇꯥꯕ ꯈꯣꯟꯖꯦꯟ ꯃꯔꯨꯞꯀꯤ ꯈꯣꯟꯖꯦꯟ ꯑꯗꯨ ꯑ ꯃꯈꯥꯇꯥꯕꯤꯌꯨ
ꯇ꯭ꯔꯤꯄꯨꯔꯥꯁꯤ ꯅꯨꯡꯗꯥꯡꯒꯤ ꯀꯔꯤ ꯀꯔꯤ ꯃꯊꯦꯟ ꯍꯥꯕꯤꯔꯒꯦ
ꯑ ꯁꯤꯁꯦ ꯃꯊꯦꯟꯁꯦ ꯈꯔ ꯍꯦꯟꯅ ꯍꯥꯎꯕꯗꯤ ꯅꯠꯆꯗ꯭ꯔꯦ ꯑꯉꯥꯡ ꯈꯔꯅ ꯂꯥꯡ ꯈꯨꯅꯨ ꯈꯔ ꯐꯥꯔꯛꯏ ꯍꯥꯏꯗꯨꯅ ꯉꯥꯏꯍꯥꯛ ꯉꯧꯕꯣꯏ ꯇꯥꯎꯕꯣꯏ ꯇꯧꯔꯒ ꯍꯥꯖꯔꯦ ꯃꯔꯨꯞꯇꯤ ꯀꯔꯤ ꯀꯔꯤ ꯃꯊꯦꯟ ꯆꯥꯕꯤꯕꯒꯦ ꯍꯥꯏꯕꯗꯨꯁꯨ ꯍꯥꯏꯐꯦꯠꯇꯪ ꯊꯝꯕꯤꯌꯨꯗꯅ
ꯃꯔꯨꯞ ꯉꯁꯤꯁꯦ ꯇꯁꯦꯡꯕꯗꯤ ꯑꯈꯣꯏꯒꯤ ꯃꯊꯦꯜꯁꯤ ꯃꯔꯨꯞꯅ ꯇꯥꯕꯗꯗꯤ ꯈꯔꯗꯤ ꯉꯛꯑꯒꯅꯤ ꯇꯥꯔꯦ ꯑꯗꯨ ꯑꯩ ꯇꯝꯖꯒꯦ ꯁꯤꯁꯦ ꯑꯩꯈꯣꯏ ꯆꯤꯡꯗ ꯁꯥ ꯇꯥꯟꯕ ꯆꯠꯄꯗ ꯈꯣꯏ ꯖꯤꯕ ꯑꯈꯣꯏꯒꯤ ꯉꯥ ꯆꯥꯕ ꯖꯤꯕ ꯑꯈꯣꯏꯒꯤ ꯀꯩꯖꯦꯡꯂꯥꯡ ꯃꯥꯟ ꯑꯗꯨꯒꯨꯝꯕ ꯑꯃ ꯑꯈꯣꯏꯒꯤ ꯁꯗꯥꯟꯕꯁꯤꯡꯅ ꯇꯧꯔꯒ ꯐꯥꯔꯒ ꯆꯥꯖꯔꯛꯄꯅꯤ ꯆꯤꯡꯗ ꯑꯣꯏꯅ ꯑꯗꯨꯝ ꯆꯥꯖꯔꯛꯑꯦ ꯑꯗꯨ ꯃꯔꯨꯞꯄꯨ ꯀꯃꯥꯏ ꯀꯃꯥꯏ ꯇꯧꯔꯤꯒꯦ ꯃꯔꯨꯞꯁꯤ ꯅꯨꯡꯉꯥꯏꯕ ꯃꯐꯝꯗ ꯂꯩꯒ꯭ꯔꯕꯅꯤꯅꯦ ꯑꯩꯈꯣꯏꯗꯤ ꯈꯨꯛꯈꯪ ꯈꯨꯟꯌꯥꯗ ꯁꯥ ꯇꯥꯟꯗꯨꯅ ꯉꯥ ꯐꯥꯗꯨꯅ ꯑꯗꯨꯝ ꯂꯩꯔꯤ ꯃꯔꯨꯞꯇꯤ ꯅꯨꯡꯉꯥꯏꯔꯤꯕ꯭ꯔꯣ
ꯅꯨꯡꯉꯥꯢꯔꯤ ꯃꯔꯨꯐ ꯑ ꯃꯔꯨꯞꯅ ꯁꯥ ꯇꯥꯟꯕ ꯎꯃꯪꯒꯤ ꯋꯥꯔꯤ ꯍꯥꯏꯔꯒ ꯀꯔꯤꯒꯨꯝꯕ ꯑ ꯃ ꯅꯤꯡꯖꯪꯉꯛꯄꯒꯨꯝꯅ ꯇꯧꯕ ꯂꯥꯏꯔꯤꯛꯇꯗꯤ ꯄꯪꯇꯥ ꯍꯦꯛ ꯃꯇꯥꯕ ꯑꯗꯨꯒ ꯇꯁꯦꯡꯅꯗꯤ ꯎꯕ ꯐꯪꯖꯗ꯭ꯔꯤꯕ ꯍꯥꯏꯖꯕ ꯇꯥꯔꯦꯅꯦ ꯐꯣꯟꯗ ꯀꯩꯗ ꯑꯃ ꯑꯃꯗꯕꯨꯗꯤ ꯄꯪꯎ ꯎꯔꯒꯁꯨ ꯃꯍꯥꯛꯀꯤ ꯑꯍꯜ ꯂꯃꯟꯒꯤ ꯑꯣꯏꯕ ꯋꯥꯔꯤ ꯀꯌꯥ ꯑꯃꯁꯨ ꯂꯩ ꯍꯥꯏꯗꯨꯅ ꯇꯥꯖꯩ ꯍꯥꯏꯔꯤꯕ ꯁꯥ ꯂꯧꯗ꯭ꯔꯥꯎꯕꯤ ꯃꯩꯇꯩꯒꯤ ꯑꯣꯏꯅꯗꯤ ꯃꯥꯁꯤ ꯌꯥꯝꯅ
ꯀꯤꯅꯕ ꯑꯗꯨꯒꯨꯝꯂꯕ ꯁꯥ ꯃꯈꯜ ꯁꯥꯑꯣꯏ ꯃꯤꯑꯣꯏ ꯇꯧꯕ ꯑꯗꯨꯒꯨꯝꯕ ꯃꯈꯟꯒꯤ ꯖꯤꯕꯅꯤ ꯍꯥꯏꯗꯨꯅꯁꯨ ꯇꯥꯖꯩ ꯑꯗꯣ ꯃꯔꯨꯞꯇꯤ ꯃꯁꯤꯒꯤ ꯃꯔꯝ ꯊꯣꯏꯗꯣꯛ ꯍꯦꯟꯇꯣꯛꯅ ꯈꯪꯂꯝꯒꯗꯕꯁꯨ ꯃꯥꯜꯂꯤ ꯑꯗꯨꯅ ꯃꯔꯨꯞꯅ ꯈꯪꯕ ꯋꯥꯔꯤ ꯂꯩꯔꯒꯗꯤ ꯅꯇꯥꯎꯗ ꯋꯥꯥꯈꯜ ꯂꯧꯁꯤꯡ ꯑꯣꯏꯅꯕ ꯋꯥꯔꯤ ꯃꯆꯥ ꯑꯃꯇꯪ ꯂꯤꯕꯤꯕꯗ ꯀꯔꯤ ꯀꯥꯢ
ꯌꯥꯝꯅ ꯐꯖꯩ ꯃꯔꯨꯞꯅ ꯍꯡꯕꯤꯔꯛꯂꯤꯕ ꯁꯥ ꯃꯈꯜ ꯑꯁꯤ ꯃꯇꯝ ꯀꯨꯏꯅꯗꯒꯤ ꯁꯗꯥꯥꯟꯕ ꯑꯣꯏꯔꯤꯕ ꯑꯈꯣꯏꯅ ꯑꯃꯗꯤ ꯃꯇꯝ ꯑꯃꯗ ꯑꯣꯏꯔꯝꯕ ꯑꯩꯈꯣꯏꯒꯤ ꯏꯄꯥ ꯏꯄꯨꯁꯤꯡꯅ ꯌꯥꯝꯅ ꯃꯁꯤ ꯇꯠꯇꯅ ꯁꯣꯟꯅꯕ ꯌꯥꯝꯅ ꯇꯝꯊꯤꯕ ꯑꯃꯁꯨꯡ ꯀꯦꯅꯤꯡꯉꯥꯏꯒꯤ ꯃꯁꯛ ꯑꯣꯏꯕ ꯎꯝ ꯁꯥ ꯃꯈꯜ ꯑꯃꯅꯤ ꯃꯍꯥꯛꯁꯤ ꯀꯨꯏꯔꯕ ꯃꯇꯝꯗ ꯂꯥꯏꯔꯤꯛ ꯂꯥꯏꯁꯨꯗ ꯏꯟꯅꯔꯝꯕꯗ ꯃꯍꯥꯛꯁꯤ ꯌꯥ ꯌꯥꯝꯅ ꯆꯥꯎ ꯁꯑꯣꯡ ꯁꯗꯥꯗꯨꯅ ꯃꯁꯥ ꯑꯁꯤ ꯌꯥꯝꯅ ꯐꯜꯂꯤ ꯑꯗꯨꯒ ꯃꯇꯨꯁꯨ ꯌꯥꯝꯅ ꯆꯣꯝꯕ ꯂꯥꯏꯒꯤ ꯁꯛꯇꯤ ꯆꯦꯟꯕꯅꯤ ꯀꯥꯏꯅ ꯍꯥꯏꯅꯕ ꯑꯗꯨ ꯗꯨꯕꯨ ꯆꯥꯎꯈꯠꯂꯛꯄꯒꯤ ꯃꯇꯨꯡꯏꯟꯅ ꯁꯥꯏꯟꯁꯀꯤ ꯃꯑꯣꯡꯗ ꯌꯦꯡꯕ ꯃꯇꯝꯗꯗꯤ ꯃꯍꯥꯛꯁꯤ ꯌꯥꯝꯅꯗꯤ ꯆꯥꯎꯗ ꯕ ꯑꯗꯨꯒ ꯃꯤꯑꯣꯏꯕꯗꯁꯨ ꯀꯥ ꯍꯦꯟꯅ ꯑꯈꯣꯏꯒꯤ ꯁꯣꯛꯅꯤꯡꯉꯥꯏ ꯄꯅꯤꯡꯉꯥꯏꯒꯤ ꯃꯁꯛ ꯑꯗꯨꯒꯨꯝꯕ ꯖꯤꯕꯅꯤ ꯑꯗꯨ ꯃꯔꯨꯞꯅ ꯉꯁꯤ ꯄꯟꯕꯤꯔꯛꯂꯤꯕ ꯑꯍꯜ ꯂꯃꯟꯁꯤꯡꯒꯤ ꯀꯔꯤ ꯀꯔꯤ ꯋꯥꯔꯤ ꯂꯩ ꯍꯥꯏꯕꯗꯨ ꯑꯩ ꯗꯨꯝ ꯁꯝꯂꯞꯅ ꯃꯔꯨꯞꯇ ꯊꯝꯖꯒꯦ ꯃꯔꯨꯞ ꯃꯨꯟꯅ ꯃꯨꯟꯅ ꯇꯥꯕꯤꯌꯨ ꯑꯩꯈꯣꯏꯒꯤ ꯂꯧꯗ꯭ꯔꯥꯎꯕꯤ ꯍꯥꯏꯕꯁꯤ ꯑ ꯃꯍꯥꯛꯁꯤ ꯃꯤꯗꯒꯤꯗꯤ ꯈꯔ ꯀꯣꯟꯗꯔꯒ ꯑ ꯈꯔ ꯅꯦꯝꯕ ꯖꯤꯕ ꯑꯃꯅꯤ ꯃꯍꯥꯛꯁꯤ ꯃꯍꯥꯛꯀꯤ ꯃꯈꯣꯡ ꯑꯁꯤ ꯑꯩꯈꯣꯏꯒꯤꯅ ꯄꯥꯜꯂꯤꯕ ꯈꯣꯡ ꯑꯁꯤꯒ ꯑꯣꯟꯊꯣꯛꯅꯩ ꯈꯨꯅꯤꯡꯅ ꯃꯥꯡ ꯊꯪꯉꯒ ꯈꯣꯡꯁꯥꯡꯅ ꯇꯨꯡ ꯊꯪꯕꯅꯤ ꯑꯗꯨꯅ ꯀꯅꯥꯒꯨꯝꯕ ꯑꯍꯜꯁꯤꯡꯅ ꯍꯥꯏꯅꯩ ꯂꯧꯗ꯭ꯔꯥꯎꯕꯤꯒꯤ ꯈꯣꯡꯒꯨꯜ ꯂꯤꯒꯦ ꯍꯥꯏꯕ ꯇꯥꯔꯒꯗꯤ ꯈꯨꯅꯤꯡꯂꯣꯝ ꯊꯪꯕ ꯃꯄꯥꯗꯨꯗ ꯌꯦꯡꯕꯤꯌꯨ ꯍꯥꯏ ꯑꯩꯈꯣꯏ ꯃꯤꯑꯣꯏꯕꯅ ꯈꯨꯅꯤꯡ ꯂꯣꯝ ꯊꯪꯕ ꯃꯄꯥꯥꯗ ꯆꯠꯄꯗꯨꯗꯤ ꯃꯅꯤꯡ ꯑꯣꯏꯕꯅꯤ ꯂꯧꯗ꯭ꯔꯥꯎꯕꯤꯅ ꯆꯠꯄꯗꯨꯗꯤ ꯃꯃꯥꯡ ꯑꯣꯏꯒꯅꯤ ꯑꯗꯨꯒ ꯂꯧꯗ꯭ꯔꯥꯎꯕꯤꯁꯤ ꯃꯇꯝ ꯑꯃꯗ ꯃꯤ ꯌꯥꯝ ꯐꯥꯔꯝꯃꯦꯟ ꯇꯥꯏ ꯑ ꯃꯔꯨꯞ ꯌꯥꯝ ꯉꯛꯂꯤꯕ ꯊꯧꯗꯣꯛ ꯑꯃꯅ ꯑꯩꯈꯣꯏꯒꯤ ꯂꯩꯀꯥꯏꯗ ꯊꯕꯥꯥ ꯀꯧꯕ ꯑꯍꯜ ꯑꯃ ꯂꯩ ꯃꯍꯥꯛꯁꯤ ꯂꯥꯏꯔꯤꯛ ꯌꯥꯝꯅ ꯍꯩꯕ ꯏꯝꯐꯥꯟꯗꯒ ꯂꯥꯏꯔꯤꯛ ꯇꯝꯃꯨꯕ ꯃꯤꯌꫭꯢ ꯑꯃꯅꯤ ꯃꯇꯝ ꯑꯃꯗ ꯁꯍꯔꯗ ꯆꯠꯂꯒ ꯂꯥꯏꯔꯤꯛ ꯇꯝꯕꯁꯤ ꯑꯗꯨꯛꯀꯤ ꯃꯇꯤꯛ ꯌꯥꯝꯅ ꯑ ꯂꯥꯏꯔꯤꯛ ꯍꯩꯕ ꯃꯤ ꯑꯣꯏꯅꯔꯝꯃꯦ ꯍꯥꯏ ꯇꯥꯔꯦ ꯍꯨꯖꯤꯛ ꯍꯨꯖꯤꯛꯁꯨ ꯃꯍꯥꯛꯁꯤ ꯂꯩꯀꯥꯏꯒꯤ ꯑꯃꯤꯟ ꯑꯣꯏꯅ ꯍꯤꯡꯒꯣꯜ ꯄꯇꯥꯒꯤ ꯃꯇꯥꯡꯗ ꯌꯦꯡꯂꯤꯕ ꯑꯗꯨꯝꯕ ꯑꯗꯣ ꯃꯥꯒꯤ ꯌꯥꯝꯅ ꯅꯣꯛꯁꯨ ꯅꯣꯛꯅꯤꯡꯕ ꯑꯗꯨꯒ ꯀꯤꯅꯤꯡꯉꯥꯏꯁꯨ ꯑꯣꯏꯕ ꯋꯥꯔꯤ ꯑꯃꯗꯤ ꯂꯩ ꯑꯗꯨꯗꯤ ꯀꯩꯅꯣ ꯍꯥꯏꯕ ꯃꯇꯝꯗ ꯃꯍꯥꯛ ꯁꯤ ꯃꯇꯝ ꯑꯃꯗ ꯉꯥ ꯐꯥꯕ ꯌꯥꯝꯅ ꯍꯩꯕ ꯃꯤꯑꯣꯏꯕ ꯑꯃ ꯑꯣꯏꯔꯝꯃꯤ ꯉꯥ ꯐꯥꯕ ꯆꯠꯄ ꯅꯨꯃꯤꯠꯇ ꯃꯍꯥꯛꯁꯤ ꯅꯣꯡꯃ ꯅꯨꯡꯗꯥꯡ ꯑꯃꯗ ꯑꯩꯈꯣꯏꯒꯤ ꯉꯥ ꯃꯆꯥꯛ ꯊꯥꯕ ꯍꯥꯏꯅ ꯇꯨꯔꯦꯜꯗ ꯉꯥ ꯃꯆꯥꯛ ꯊꯥꯔꯒ ꯑꯩꯈꯣꯏꯒꯤ ꯅꯨꯄꯥ ꯏꯟꯕꯁꯤꯅ ꯑꯩꯈꯣꯏꯒꯤ ꯉꯥ ꯐꯥꯕ ꯆꯠꯄ ꯃꯇꯝꯗ ꯃꯊꯟ ꯆꯠꯄꯅꯤ ꯃꯇꯝꯗꯨꯗꯤ ꯃꯈꯣꯏꯒꯤ ꯑꯩꯈꯣꯏꯒꯤ ꯃꯩꯇꯩ ꯁꯤꯡꯁꯤ ꯑꯗꯨꯛꯀꯤ ꯃꯇꯤꯛ ꯃꯄꯥꯡꯒꯜ ꯃꯊꯧꯅꯥ ꯂꯩꯕ ꯀꯤꯒꯟꯗꯕ ꯉꯥꯛꯇ ꯑꯣꯏ ꯉꯥ ꯐꯥꯕ ꯆꯠꯄ ꯃꯇꯝꯗ ꯏꯟ ꯍꯨꯜꯂꯝ ꯑꯗꯥꯏ ꯍꯥꯏꯇꯥꯔꯦꯀꯣ ꯃꯔꯨꯞ ꯃꯍꯥꯛꯁꯤ ꯀꯔꯤꯒꯨꯝꯕ ꯄꯣꯠꯁꯛ ꯑꯃꯅ ꯃꯀꯣꯛꯇ ꯌꯥꯝ ꯀꯟꯅ ꯌꯩꯕꯗꯒꯤ ꯃꯍꯥꯛꯁꯤ ꯂꯩꯃꯥꯏꯗ ꯋꯥꯟꯊꯈꯤ ꯑꯗꯨ ꯃꯥꯅ ꯒ꯭ꯌꯥꯟ ꯇꯥꯔꯛꯄ ꯃꯇꯝꯗ ꯀꯔꯤꯒꯨꯝꯕ ꯄꯣꯠꯁꯛ ꯑꯃꯅ ꯍꯥꯏꯗꯤ ꯁꯥꯒꯨꯝꯕ ꯑꯃꯅ ꯇꯨ ꯌꯥꯝꯅ ꯆꯣꯝꯕ ꯑꯃꯅ ꯑ ꯃꯍꯥꯛꯁꯦ ꯃꯔꯦꯟꯕꯥꯡꯗ ꯊꯥꯡꯒꯠꯂꯒ ꯄꯨꯔꯒ ꯆꯤꯡꯂꯣꯝꯗ ꯆꯣꯡ ꯆꯣꯡꯉꯒ ꯆꯤꯡꯈꯠꯂꯤꯅꯁꯨ ꯍꯥꯏ ꯃꯍꯥꯛꯅ ꯇꯝꯕꯗ ꯃꯍꯥꯛꯁꯤ ꯏ ꯌꯥꯝꯕ ꯊꯣꯛꯄꯗꯒꯤ ꯋꯥꯈꯜꯁꯨ ꯃꯥꯡꯉꯦ ꯍꯥꯏ ꯅꯨꯃꯤꯠꯁꯤ ꯊꯥꯁꯨ ꯌꯥꯝꯅ ꯐꯩ ꯍꯥꯏ ꯑꯁꯨꯝꯅ ꯃꯥꯅ ꯑꯁꯨꯝ ꯆꯤꯡ ꯂꯣꯝꯗ ꯆꯦꯟꯈꯠꯂꯛꯑꯒ ꯑꯩꯈꯣꯏꯒꯤ ꯍꯩꯔꯤꯠ ꯄꯥꯝꯕꯤ ꯍꯧꯕ ꯖꯒꯥ ꯑꯃꯗ ꯂꯣꯛꯆꯨꯞ ꯑꯗꯥꯏꯗ ꯃꯍꯥꯛ ꯁꯤ ꯊꯝꯂꯕ ꯃꯇꯨꯡꯗ ꯃꯈꯣꯡ ꯁꯤ ꯈꯣꯠꯇꯠꯂꯦꯅꯁꯨ ꯍꯥꯏ ꯃꯈꯣꯡ ꯑꯁꯤ ꯈꯨꯖꯤꯟꯅ ꯈꯣꯇꯠꯂꯕ ꯃꯇꯨꯡꯗ ꯍꯧꯖꯤꯛꯀꯤ ꯁꯥ ꯑꯁꯤꯅ ꯃꯈꯣꯡꯁꯤꯗ ꯀꯟꯅ ꯀꯟ ꯂꯦꯛꯄꯗꯒꯤ ꯃꯍꯥꯛꯁꯤ ꯑꯩꯈꯣꯏꯒꯤ ꯍꯨ ꯑꯣꯏ ꯀꯩ ꯑꯣꯏ ꯇꯧꯔꯒ ꯃꯁꯥꯁꯦ ꯄꯪꯗꯔꯒ ꯈꯣꯡꯁꯦ ꯊꯥꯡꯕ ꯊꯣꯛꯇꯕꯅꯦꯅ ꯍꯥꯏ ꯂꯥꯏꯕꯛ ꯐꯔꯕꯗꯤ ꯑꯩꯈꯣꯏꯒꯤ ꯂꯝꯗꯝ ꯑꯗꯨ ꯁꯗꯥꯟꯕ ꯃꯌꯥꯝ ꯂꯩꯕꯅ ꯃꯔꯝ ꯑꯣꯏꯔꯒ ꯃꯔꯨꯞ ꯃꯍꯥꯛꯁꯤ ꯀꯟꯕ ꯉꯝꯍꯧꯈꯤꯕ ꯅꯨꯃꯤꯠ ꯑꯗꯨꯒꯤ ꯀꯟꯕ ꯉꯝꯈꯤꯗꯦ ꯅꯣꯡꯉꯥꯜꯂꯝꯗꯥꯏ ꯃꯇꯝ ꯑꯗꯥꯏꯗ ꯑꯩꯈꯣꯏꯒꯤ ꯈꯨꯟꯒꯤ ꯃꯁꯥ ꯃꯎ ꯐꯔꯕ ꯁꯥ ꯇꯥꯟꯕ ꯌꯥꯝꯅ ꯍꯩꯔꯕ ꯈꯣꯡꯒꯨꯜ ꯂꯤꯐꯝ ꯈꯪꯕ ꯂꯧꯗ꯭ꯔꯥꯎꯕꯤꯒꯤ ꯂꯩꯐꯝ ꯈꯪꯕ ꯖꯒꯥꯁꯤꯡꯗ ꯆꯪ ꯆꯪꯗꯨꯅ ꯃꯩꯔꯥ ꯄꯨꯗꯨꯅ ꯑꯃꯗꯤ ꯈꯨꯠꯇ ꯊꯥꯡ ꯇꯦꯟ ꯇꯥ ꯄꯥꯏꯗꯨꯅ ꯁꯨꯝꯅ ꯂꯥꯛꯄꯗꯒꯤ ꯂꯧꯗ꯭ꯔꯥꯎꯕꯤꯗꯨ ꯎꯕꯗ ꯍꯥꯠꯄꯗꯤ ꯉꯝꯍꯧꯗ꯭ꯔꯦ ꯍꯥꯏ ꯑꯗꯨ ꯃꯈꯣꯏꯅ ꯎꯕ ꯃꯇꯝꯗ ꯍ ꯂꯧꯗꯥ꯭ꯔꯥꯎꯕꯤ ꯑꯁꯤꯅ ꯆꯣꯡꯕꯁꯤ ꯑꯗꯨꯛꯀꯤ ꯃꯇꯤꯛ ꯁꯥꯟꯅ ꯆꯣꯡꯉꯤ ꯍꯥꯏ ꯃꯤꯑꯣꯏꯕ ꯑꯃꯅ ꯆꯣꯡꯒꯗꯕ ꯁꯔꯨꯛ ꯁꯔꯨꯛ ꯑꯍꯨꯝ ꯃꯔꯤ ꯊꯣꯛꯅ ꯆꯣꯡꯕ ꯉꯝꯃꯤ ꯍꯥꯏ ꯑꯗꯨꯒ ꯃꯍꯥꯛ ꯑꯁꯤ ꯌꯦꯡꯕꯗ ꯃ ꯇꯨ ꯖꯣꯝ ꯖꯣꯝ ꯆꯣꯝꯃꯒ ꯃꯃꯥꯏ ꯑꯁꯤꯅ ꯌꯣꯡꯒꯤ ꯃꯇꯧ ꯇꯧꯏ ꯍꯥꯏ ꯑꯗꯨꯒ ꯃꯍꯥꯛꯀꯤ ꯃꯈꯨꯠ ꯁꯥꯊꯦꯛꯀꯤ ꯃꯑꯣꯡꯁꯤꯅ ꯅꯨꯄꯤ ꯅꯨꯄꯤꯗꯧꯅ ꯇꯧꯋꯤ ꯍꯥꯏ ꯑꯍꯜ ꯂꯃꯟꯁꯤꯡꯅ ꯍꯥꯏꯅꯕꯗ ꯂꯧꯗꯥ꯭ꯔꯥꯎꯕꯤ ꯑꯁꯤ ꯅꯨꯄꯤꯅ ꯑꯣꯟꯕꯅꯤ ꯅꯨꯄꯥ ꯂꯩꯇꯦ ꯃꯈꯣꯏꯅ ꯐꯥꯔꯤꯕꯁꯤ ꯅꯨꯄꯥ ꯉꯥꯛꯇꯅꯤ ꯑꯗꯨꯒ ꯃꯈꯣꯏꯒ ꯃꯆꯥ ꯄꯣꯛꯃꯤꯟꯅꯔꯕ ꯃꯇꯨꯡꯗ ꯃꯆꯥ ꯑꯁꯤ ꯇꯪꯈꯥꯏ ꯁꯦꯠꯂꯒ ꯌꯦꯟꯅꯩ ꯍꯥꯏꯅ ꯌꯥꯝꯅ ꯀꯤꯕ ꯊꯧꯗꯣꯛ ꯑꯃꯁꯨ ꯑꯁꯨꯝꯅ ꯇꯝꯃꯦ ꯃꯔꯨꯞ ꯍꯧꯖꯤꯛꯀꯥꯟꯒꯤ ꯑꯉꯥꯡꯁꯤꯡꯅ ꯍꯥꯏꯕꯗꯨꯗꯤ ꯀꯌꯥ ꯊꯥꯖꯔꯔꯣꯏ ꯑꯗꯣ ꯁꯨꯃꯥꯏꯅ ꯇꯧꯋꯤ ꯃꯔꯨꯞ ꯑꯗꯣ ꯃꯔꯨꯞ ꯍꯣꯏꯔꯣꯝꯗꯗꯤ ꯁꯤꯒꯨꯝꯕ ꯅꯠꯇꯕ ꯁ ꯁꯤꯒꯨꯝꯕ ꯂꯧꯗ꯭ꯔꯥꯎꯕꯤ ꯅꯠꯇꯕ ꯑꯩꯈꯣꯏꯒꯤ ꯁꯥ ꯑꯇꯣꯞꯄ ꯀꯥꯗꯤ ꯁꯨꯝ ꯍꯥꯏꯗꯤ ꯑꯍꯜ ꯂꯃꯟꯁꯤꯡꯅ ꯋꯥꯔꯤꯒ ꯂꯤꯕꯔ ꯑꯗꯒꯤ ꯍ ꯃꯔꯨꯞꯍꯣꯏꯅ ꯖꯨ ꯒꯨꯝꯕꯗꯒ ꯆꯠꯂꯒ ꯀꯔꯤ ꯀꯔꯤ ꯑꯇꯣꯞꯄ ꯑꯩꯈꯣꯏꯒꯤ ꯃꯐꯝꯁꯤꯗ ꯐꯪꯗꯕ ꯁꯥ ꯀꯩꯒꯤ ꯃꯇꯥꯡꯗ ꯍꯥꯏꯐꯦꯠꯇꯪ ꯅꯨꯡꯉꯥꯏꯕ ꯊꯝꯕꯤꯌꯨꯅꯦ
ꯎꯝ ꯃꯔꯨꯞ ꯑ ꯑꯗꯨꯒꯨꯝꯕꯒꯤ ꯃꯔꯝꯗꯗꯤ ꯊꯣꯏꯗꯣꯛꯅ ꯈꯪꯖꯗ꯭ꯔꯦ ꯃꯔꯨꯞꯀꯤ ꯋꯥꯔꯤꯗꯨ ꯇꯥꯕꯗ ꯌꯥꯝꯅ ꯅꯨꯡꯉꯥꯏ ꯑꯗꯨꯒ ꯑꯀꯤ ꯇꯨꯖꯨꯡꯕꯅꯁꯨ ꯊꯜꯂꯦ ꯍꯥꯏꯖꯔꯤꯕ ꯑ ꯑꯩꯅ ꯑꯉꯥꯡ ꯑꯣꯏꯔꯤꯉꯩꯒꯤ ꯃꯇꯝꯗ ꯖꯨꯗ ꯆꯠꯇꯨꯅ ꯑ ꯖꯤꯕ ꯀꯌꯥ ꯑꯃꯗꯤ ꯌꯦꯡꯖꯔꯨꯏ ꯃꯗꯨꯗ ꯑꯩꯅ ꯈ꯭ꯋꯥꯏꯗꯒꯤ ꯉꯛꯄ ꯖꯤꯕ ꯍꯥꯏꯔꯒꯗꯤ ꯢ
ꯎꯆꯤ ꯍꯣꯏ ꯎꯇꯤꯟ ꯑꯣꯏ ꯇꯧꯕ ꯑꯗꯨꯒ ꯆꯥꯎꯕ ꯗꯤ ꯈꯣꯏ ꯀꯤ ꯂꯝꯑꯣꯛ ꯂꯝꯑꯣꯛ ꯇꯧꯅ ꯆꯥꯎꯒꯅꯤ ꯑꯗꯨꯒ ꯀꯔꯤ ꯖꯤꯕꯅꯣ ꯍꯥꯏꯕ ꯗꯤ ꯈꯪꯗ꯭ꯔꯦ ꯃꯣꯏꯅ ꯍꯥꯏꯕꯗꯗꯤ ꯎꯁꯤꯅꯤ ꯍꯥꯏ ꯑꯗꯨꯕꯨ ꯑꯩꯅꯗꯤ ꯎꯆꯤꯅꯦ ꯍꯥꯏꯕꯁꯤ ꯊꯥꯖꯧꯕꯁꯤ ꯁꯨꯛꯉꯝ ꯉꯝꯗꯕ ꯑꯗꯨꯒꯨꯝꯕ ꯋꯥꯀꯜꯂꯣꯒꯤ ꯖꯤꯕ ꯑꯃ ꯂꯩꯔꯝꯃꯦ ꯑꯈꯣꯏ ꯃꯣꯏꯖꯤ ꯂꯩꯕꯥꯛꯁꯨ ꯌꯥꯝꯅ ꯍꯨꯠꯂꯦ ꯑꯗꯨꯗꯨꯒ ꯑꯥ ꯑꯩꯅ ꯂꯩꯕꯥꯛꯁꯤ ꯍꯨꯠꯂꯒ ꯑꯈꯣꯏꯒꯤ ꯆꯦꯟꯊꯣꯛꯈꯤꯔꯣꯏꯗ꯭ꯔꯥ ꯍꯪꯉꯨꯕ ꯃ ꯇꯝꯗꯅ ꯑꯈꯣꯏꯒꯤ ꯃꯈꯥꯗꯁꯨ ꯆꯦꯟꯗꯅꯕꯅꯦ ꯍꯥꯏꯗꯨꯅ ꯂꯩꯕꯥꯛ ꯍꯩꯗ꯭ꯔꯤꯉꯩꯒꯤ ꯃꯈꯥꯗ ꯑ ꯀꯔꯤꯒꯨꯝꯕ ꯖꯥꯂꯤꯒꯨꯝꯕ ꯑꯃꯅ ꯈꯥꯖꯤꯜꯂꯒꯁꯨ ꯊꯝꯃꯦ ꯑꯗꯨꯅ ꯍꯥꯏ ꯑꯗꯨꯒꯤ ꯃꯊꯛꯇ ꯂꯩ ꯍꯩꯔꯕ ꯃꯇꯨꯡꯗ ꯊꯝꯕꯅꯦ ꯑꯗꯨꯅ ꯆꯦꯟꯊꯣꯛꯑꯣꯏꯅꯁꯨ ꯍꯥꯏ ꯑ ꯖꯤꯕꯗꯨꯒꯤ ꯃꯃꯤꯡꯗꯨꯗꯤ ꯑꯩꯁꯨ ꯅꯤꯡꯁꯤꯡꯕ ꯉꯝꯖꯗ꯭ꯔꯦ ꯑꯗꯨ ꯃꯣꯏꯅꯗꯤ ꯎꯆꯤ ꯃꯈꯜ ꯑꯃꯅꯦꯅꯗꯤ ꯍꯥꯏꯕꯤꯔꯦ ꯑ ꯊꯣꯏꯗꯣꯛ ꯍꯦꯟꯇꯣꯛꯅ ꯑꯇꯣꯞꯄꯗꯤ ꯈꯪꯖꯗ꯭ꯔꯦ ꯑꯗꯨꯕꯨ ꯏꯇꯥꯎꯒꯤ ꯂꯧꯗ꯭ꯔꯥꯎꯕꯤꯒꯤ ꯋꯥꯔꯤ ꯑꯗꯨ ꯌꯥꯝꯅ ꯅꯨꯡꯉꯥꯏ ꯑ ꯇꯥꯕꯗꯁꯨ ꯌꯥꯝꯅ ꯐꯠꯖꯕ ꯋꯥꯔꯤ ꯑꯃꯈꯛ ꯑꯣꯏ ꯃꯁꯤ ꯂꯧꯗ꯭ꯔꯥꯎꯕꯤꯁꯤ ꯑꯁꯦꯡꯕ ꯑꯣꯏꯕ꯭ꯔꯥ ꯅꯠꯇ꯭ꯔꯒ
ꯃꯤ ꯑꯣꯏꯕ꯭ꯔꯥ ꯍꯥꯏꯕꯗꯨ ꯑꯥ ꯍꯥꯏꯕꯤꯔꯣ
ꯑꯥ ꯑꯣ ꯂꯧꯇ꯭ꯔꯥꯕꯤꯒꯤ ꯃꯇꯥꯡꯗ ꯍꯥꯏꯗꯤ ꯃꯦꯗꯤꯌꯥ ꯃꯔꯨꯞꯅ ꯉꯁꯥꯏ ꯊꯝꯕꯤꯈꯤꯕ ꯆꯤ ꯃꯥꯟꯕ ꯖꯤꯕ ꯍꯥꯏꯕꯁꯤ ꯃꯁꯤ ꯑꯥ ꯑꯩꯁꯨ ꯁꯥꯇꯥꯟꯕ ꯆꯠꯄꯗ ꯊꯦꯡꯅꯈꯤꯒꯤꯒꯨꯝ ꯇꯧꯋꯦ ꯃꯍꯥꯛꯁꯤ ꯇꯁꯦꯡꯅ ꯑꯈꯣꯏꯅ ꯑꯥ ꯊꯥꯡꯅ ꯇꯦꯟꯅ ꯇꯥꯅ ꯍꯦꯛꯇ ꯉꯝꯗꯤ ꯉꯝꯗꯦ ꯐꯥꯕꯁꯤ ꯃꯍꯥꯛꯁꯤ ꯂꯩꯕꯥꯛ ꯌꯥꯝꯅ ꯍꯣꯠꯀꯟꯕ ꯖꯤꯕ ꯃꯈꯜ ꯑꯃꯅꯤ ꯃꯍꯥꯛꯅ ꯍꯨꯠꯄ ꯂꯩꯕꯥꯛꯁꯤꯗ ꯑꯩꯈꯣꯏꯅ ꯄꯥꯝꯕꯩ ꯀꯌꯥ ꯑꯃ ꯇꯧꯔꯦ ꯈꯨꯨ ꯃꯩꯈꯨ ꯈꯨꯖꯤꯟꯕ ꯑꯃꯗꯤ ꯏꯁꯤꯡ ꯍꯩꯖꯟꯕ ꯑꯗꯨꯕꯨ ꯃꯍꯥꯛꯀꯤ ꯃꯈꯨꯟ ꯑꯁꯤ ꯈꯣꯏꯅ ꯇꯧꯗꯨꯅ ꯌꯦꯡꯕ ꯃꯇꯝꯗ ꯌꯥꯝꯅ ꯍꯨꯠꯂꯝꯃꯦ ꯍꯥꯏꯇꯥꯔꯦ ꯊꯦꯕꯗꯒꯤ ꯍꯦꯜꯂꯦ ꯍꯥꯏꯇꯥꯔꯦ ꯐꯔꯦ ꯃꯔꯨꯞ ꯑꯗꯨꯒ ꯂꯣꯔꯛꯄꯗ ꯉꯁꯥꯏꯒꯤ ꯂꯧꯇ꯭ꯔꯥꯎꯕꯤ ꯑꯗꯨ ꯑꯁꯦꯡꯕꯃꯛꯇꯤ ꯅꯠꯇꯦꯅꯁꯨ ꯑꯍꯜ ꯂꯃꯟꯁꯤꯡꯅꯁꯨ ꯑꯃꯨꯛꯁꯨ ꯍꯥꯏꯔꯤ ꯍꯥꯏꯇꯥꯔꯦ ꯃꯔꯨꯞ ꯑꯗꯨꯕꯨ ꯃꯇꯝ ꯃꯇꯝꯒꯤ ꯑꯑꯣꯟꯕ ꯃꯇꯨꯡꯏꯟꯅ ꯃꯍꯥꯛꯁꯤ ꯃꯥꯡꯈꯤꯕꯅꯤ ꯀꯥꯏꯅꯁꯨ ꯍꯥꯏꯅꯩ ꯑꯁꯨꯛꯄ ꯎꯃꯪꯁꯤꯡꯗ ꯃꯍꯥꯛꯁꯤ ꯂꯩ ꯍꯥꯏꯅꯁꯨ ꯊꯥꯖꯅꯩ ꯑꯩꯈꯣꯏꯁꯨ ꯃꯍꯥꯛꯄꯨ ꯑꯝꯇꯪ ꯊꯦꯡꯅꯔꯕꯗꯤ ꯍꯥꯏꯗꯨꯅ ꯑꯈꯣꯏ ꯀꯌꯥ ꯑꯝ ꯍꯣꯠꯅꯔꯕꯅꯤ ꯑꯗꯨꯕꯨ ꯉꯁꯤ ꯐꯥꯎꯕꯗꯤ ꯑꯈꯣꯏꯒꯤ ꯏꯃꯤꯠ ꯏꯈꯣꯡꯁꯤꯅ ꯎꯕꯃꯛꯇꯤ ꯉꯝꯗ꯭ꯔꯤ ꯑꯗꯨꯅ ꯃꯁꯤ ꯑꯁꯦꯡꯕꯃꯛꯅꯤ ꯒꯥꯢꯅ ꯊꯥꯖꯕꯁꯤꯁꯨ ꯈꯔꯗꯤ ꯋꯥꯠꯂꯤ ꯐꯔꯦ ꯃꯔꯨꯞ ꯑ ꯁꯥ ꯇꯥꯟꯕꯒꯤ ꯋꯥꯔꯤꯁꯤ ꯌꯝ ꯌꯥꯝ ꯅꯨꯡꯉꯥꯏꯕ ꯋꯥꯔꯤꯅꯤ ꯃꯔꯨꯞꯇꯨꯁꯨ ꯑꯩꯅ ꯀꯌꯥ ꯑꯃ ꯇꯝꯕꯤꯈ꯭ꯔꯦ ꯑꯗꯨꯒ
ꯃꯔꯝ ꯃꯁꯤ ꯃꯇꯨꯡꯒꯤ ꯈꯪꯅꯤꯡꯕ ꯂꯩꯇꯥꯥꯔꯒꯗꯤ ꯃꯔꯨꯞ ꯑꯗꯨꯝ ꯄꯥꯎ ꯐꯥꯎꯕꯤꯔꯧ ꯑꯗꯨꯒ ꯑꯈꯣꯏꯗꯤ ꯆꯤꯡꯌꯥꯗ ꯂꯩꯕꯅꯤꯅꯥ ꯑꯗꯨꯒꯤ ꯃꯇꯥꯡꯗ ꯃꯔꯨꯞꯇ ꯀꯌꯥ ꯑꯃ ꯑꯈꯣꯏꯅ ꯇꯥꯛꯄ ꯉꯝꯖꯒꯅꯤ ꯃꯔꯨꯞꯅꯁꯨ ꯆꯥꯎꯈꯠꯂꯕ ꯑꯈꯣꯏ ꯅꯨꯡꯉꯥꯏꯔꯕ ꯃꯐꯝ ꯀꯌꯥꯒꯤ ꯋꯥꯔꯤꯁꯨ ꯑꯗꯨꯝ ꯇꯝꯕꯤꯌꯨ ꯌꯥꯝ ꯅꯨꯡꯉꯥꯏ ꯖꯔꯦ ꯃꯔꯨꯞ ꯉꯁꯤꯗꯤ ꯃꯇꯥꯡ ꯑꯁꯤꯗ ꯑꯔꯨꯞꯀ ꯋꯥꯔꯤ ꯋꯥꯇꯥꯏ ꯇꯧꯕꯁꯤ ꯃꯇꯥꯡꯁꯤꯗ ꯂꯣꯏꯁꯤꯟꯖꯔꯒꯦ
ꯐꯅꯤ ꯃꯔꯨꯞ